ꯍꯣꯢ ꯇꯥꯕ꯭ꯔꯥ ꯍꯣꯏ ꯇꯨꯝꯗ꯭ꯔꯤꯕ꯭ꯔꯣ
ꯇꯨꯝꯗ꯭ꯔꯤ ꯉꯁꯤꯁꯦ ꯑꯩ ꯅꯤꯛꯈꯥꯏꯔꯦ
ꯑꯃꯨꯛꯀ ꯀꯔꯤ ꯇꯧꯔꯦ
ꯉꯁꯤ ꯃꯇꯝ ꯈꯔ ꯁꯪꯉꯦ ꯑꯩꯒꯤꯗꯃꯛꯁꯦ
ꯑ ꯑꯗꯨ ꯅꯪ ꯂꯧꯊꯣꯛꯈ꯭ꯔꯕ꯭ꯔꯣ ꯍꯤꯗꯥꯛ ꯀꯥꯞꯄꯗꯤ
ꯍꯣꯏ ꯂꯧꯊꯣꯛꯈ꯭ꯔꯦ ꯉꯁꯤꯗꯤ ꯀꯥꯞꯇꯦꯗ ꯎꯝ ꯍꯣꯏ ꯈꯔ ꯐꯩꯌꯦ
ꯑꯣ ꯑꯣ
ꯉꯔꯥꯡ ꯀꯥꯞꯄꯦ ꯑꯗꯨꯒ ꯇ꯭ꯌꯨꯁꯗꯦꯗ ꯑꯃꯨꯛꯀ ꯑꯃ ꯀꯥꯞꯀꯅꯤ
ꯑꯣ ꯑꯣ ꯇ꯭ꯌꯨꯨꯁꯗꯦꯗ ꯀꯣ
ꯃꯤ ꯑꯅꯤ ꯑꯃ ꯀꯞꯀꯗꯕ
ꯑꯣ ꯑꯗꯨ ꯒꯦꯞ ꯂꯩꯕꯅ ꯐꯩ ꯍꯥꯏꯕꯒꯤꯔ ꯀꯔꯤꯒꯤ ꯒꯦꯞ ꯂꯩꯕ꯭ꯔꯥ ꯑꯣ ꯑꯣ ꯐꯩ ꯐꯩ ꯑꯗꯨꯗꯤ ꯎꯝ ꯍꯌꯦꯡ ꯀꯥꯕ꯭ꯔꯣꯒ ꯂꯣꯢꯅꯃꯛ ꯐꯥꯕꯗꯣ
ꯑ ꯑꯃ ꯑꯃ ꯀꯥꯞꯄ꯭ꯔꯗꯤ ꯋꯦꯟꯁꯗꯦꯗ ꯑꯃꯨꯛꯀ ꯎꯝ ꯆꯦꯛ ꯇꯧꯅꯤꯡꯉꯥꯏ ꯂꯥꯛꯑꯣ ꯍꯥꯏꯌꯦ
ꯑꯣ ꯑꯣ ꯑꯩꯈꯣꯏ ꯗꯤꯁꯇ꯭ꯔꯤꯛ ꯍꯣꯁꯄꯤꯇꯥꯜꯗ ꯆꯠꯄ꯭ꯔꯥ
ꯅꯠꯇꯦ ꯇ꯭ꯔꯣꯄꯤꯀꯦꯜꯗ
ꯑꯣ ꯑꯣ ꯀ꯭ꯂꯤꯅꯤꯛꯗꯀꯣ
ꯍꯣꯏ
ꯑꯣ
ꯑꯕꯣꯛ ꯂꯥꯛꯔꯒ ꯎꯝ ꯕꯤ ꯄꯤ ꯗꯣ ꯅꯥꯏꯟꯇꯤ ꯃꯊꯛꯀꯤ ꯇꯣ ꯅꯥꯏꯟꯇꯤ ꯁꯨꯗ꯭ꯔꯗꯤ ꯑꯃꯨꯛꯀ ꯍꯤꯟ ꯍꯤꯗꯥꯛ ꯑꯃ ꯄꯤꯒꯅꯤ ꯍꯌꯦ
ꯑꯣ ꯅꯪꯁꯦ ꯂꯣꯏꯔꯦꯀꯣ
ꯅꯪꯒꯤ ꯅꯥꯏꯟꯇꯤ ꯁꯨꯒꯗꯕꯅꯦ ꯍꯥꯏꯕ
ꯑꯥꯎ ꯎꯝ ꯑꯗꯨꯒ ꯀꯣ ꯉꯁꯤ ꯌꯥꯝ ꯅꯣꯛꯅꯤꯡꯕ ꯄꯥꯎ ꯑꯃ ꯂꯩꯕꯅꯤꯗ ꯑꯩ ꯑꯩꯈꯣꯏ ꯑꯣ ꯉꯁꯤꯀꯣ ꯅꯪꯒꯤ ꯏꯆꯦ ꯑꯃ ꯂꯩ ꯕꯗꯣ ꯑꯗꯨꯕꯨ ꯀꯣꯜ ꯇꯧꯕ ꯐꯪꯉꯦ ꯃꯥꯅ ꯀꯣꯜ ꯇꯧꯔꯛꯑꯦ ꯑꯩꯅ ꯒ꯭ꯔꯨꯞꯇ ꯀꯣꯜ ꯃꯤ ꯍꯥꯏꯔꯒ ꯃꯥꯁꯦ ꯗꯥꯏꯔꯦꯛ ꯀꯣꯜ ꯇꯧꯔꯛꯑꯦ ꯑꯩꯉꯣꯟꯗ ꯑꯗꯨꯒ ꯑꯩꯈꯣꯏ ꯋꯥꯔꯤ ꯁꯥꯏ ꯋꯥꯔꯤ ꯁꯥꯕ ꯂꯣꯏꯔꯒ ꯎꯝ ꯍꯧꯖꯤꯛꯇꯀꯣ ꯅꯪ ꯑꯩ ꯕꯨ ꯑꯥ ꯀꯣꯜ ꯇꯧꯕ ꯌꯥꯏ ꯍꯥꯏꯕ ꯀꯥꯟꯗ ꯑꯩ ꯑꯩꯒꯤ ꯏꯆꯦꯒꯤ ꯃꯆꯥꯗꯣ ꯃꯆꯥꯅꯨꯄꯥ ꯑꯗꯨꯗ ꯗꯣꯛꯇꯔ ꯇꯝꯕ ꯅꯨꯄꯥꯗꯣ
ꯑꯥ
ꯃꯥꯕꯨꯀꯣ ꯑꯁꯤꯗ ꯋꯥꯔꯤ ꯁꯥꯔꯒ ꯂꯩꯕꯅꯦꯕ ꯑꯗꯨ ꯃꯥꯅ ꯑꯩꯉꯣꯟꯗ ꯑꯁ ꯅꯨꯄꯤ ꯑꯃ ꯊꯦꯡꯅꯩꯅꯦ ꯍꯥꯏꯕꯀꯣ ꯅꯨꯄꯤ ꯑꯃ ꯊꯦꯡꯅꯌꯦ ꯅꯪꯕꯨ ꯈꯪꯕ ꯅꯨꯄꯤꯅꯦ ꯑꯗꯨ ꯃꯥꯁꯨ ꯁꯤꯛꯁ ꯃꯟ ꯄ꯭ꯔꯦꯛꯅꯦꯟꯅꯤ ꯍꯥꯏꯕ
ꯑꯣ
ꯑꯩꯅ ꯀꯅꯥꯔꯣꯀꯣꯅ ꯑꯩꯗꯤ ꯈꯟꯗ꯭ꯔꯒ ꯂꯩꯕꯗꯣ ꯑꯩꯅ ꯑꯃꯨꯛꯀ ꯅꯤꯡꯁꯤꯡꯉꯕ ꯅꯥ ꯅꯥ ꯅꯕꯥꯟꯅꯤꯁꯨ ꯀꯣꯜ ꯇꯧꯋꯦ ꯍꯥꯏꯌꯦ ꯍꯥꯏꯕꯀꯣ ꯑꯗꯨꯒꯤ
ꯑꯥ
ꯑꯣ ꯑꯣ ꯑꯣ ꯑꯗꯨꯗꯤ ꯑꯁꯤ ꯅꯨꯄꯤꯅꯦ ꯑꯩꯈꯣꯏꯒꯤ ꯅꯨꯄꯤꯅꯦ ꯍꯥꯏꯔꯒ ꯍꯣꯏ ꯅꯣꯏꯒꯤ ꯅꯨꯄꯤꯅꯦ ꯍꯥꯏꯌꯦ
ꯃꯥꯅ ꯍꯥꯏꯕ ꯆꯍꯤ ꯀꯌꯥ ꯁꯨꯔꯕ꯭ꯔꯥ ꯍꯥꯏꯕꯀꯣ ꯑꯩꯅ ꯑꯁ ꯃꯥꯁꯦ ꯈꯔ ꯑꯩꯈꯣꯏꯗꯒꯤ ꯈꯔ ꯍꯦꯟꯒꯅꯤ ꯆꯍꯤ ꯑꯃ ꯑꯅꯤ ꯍꯦꯟꯒꯅꯤ ꯑꯩꯅ ꯍꯥꯏꯕ ꯑꯗꯨꯒꯤ ꯑꯣ ꯍꯥꯏꯅ ꯑꯩꯅ ꯅꯪ ꯃꯥꯒꯤ ꯀꯣꯜ ꯇꯧꯟ ꯀꯣꯜ ꯇꯧꯕ ꯌꯥꯕꯗꯣ ꯑ ꯃꯉꯥꯒ ꯃꯉꯛ ꯇ ꯂꯩꯕꯒꯤ ꯑꯩꯈꯣꯏꯗ ꯀꯣꯜ ꯇꯧꯗ꯭ꯔꯦ ꯃꯥꯁꯦ ꯑꯁꯤꯗꯤ ꯅꯨꯄꯤ ꯊꯤꯔꯤꯉꯩ ꯃꯉꯥ ꯃꯉꯥꯗꯤ ꯔꯦꯞ ꯇꯧꯒꯦ ꯍꯥꯏꯅ ꯃꯥꯁꯦ ꯆꯠꯈ꯭ꯔꯕꯅꯦ ꯃꯥ ꯑꯗꯨ ꯑꯗꯨꯗ ꯅꯪꯒꯤ ꯅꯆꯦꯕꯨ ꯊꯤꯡꯕ
ꯑꯗꯨꯗꯒꯤ ꯑꯩꯅ ꯅꯣꯛꯅꯤꯡꯕꯒ ꯀꯣ ꯑꯩ ꯑꯩ ꯑꯩ ꯅꯤ ꯍꯧꯖꯤꯛ ꯌꯥ ꯌꯥꯝ ꯅꯣꯛꯅꯤꯡꯉꯦ ꯍꯥꯏꯔꯒ ꯃꯥꯁꯨ ꯅꯣꯛꯔꯒ ꯂꯩ ꯅꯨꯄꯤ ꯊꯤꯕ ꯀꯥꯟꯁꯤꯗ ꯃꯥ ꯎꯕꯗ ꯑꯗꯨꯁꯨ ꯄ꯭ꯔꯦꯛꯅꯦꯟ ꯑꯣꯏꯕ ꯅꯨꯄꯤ ꯑꯗꯨꯁꯨ ꯄ꯭ꯔꯦꯒꯅꯦꯟ ꯑꯣꯏꯕ ꯅꯨꯄꯤ ꯅꯣꯏꯒꯤ ꯔꯣꯝꯗꯒꯤ ꯂꯥꯑꯦ ꯍꯥꯏꯔꯒ ꯑꯩꯗꯣ ꯅꯣꯛꯅꯤꯡꯕꯗꯣ ꯁꯤꯒꯗꯧꯔꯦ ꯉꯁꯤ ꯍꯧꯖꯤꯛ ꯑꯩ ꯅꯣꯛ ꯅꯣꯛꯂꯤꯝ
ꯕꯤꯕꯨ ꯁꯥꯅꯤꯡꯕꯅꯦꯕ
ꯍ‌ꯣꯏ ꯑꯩꯉꯣꯟꯗꯁꯨ ꯅꯪꯉꯣꯟꯗ ꯋꯥꯔꯤꯃꯨꯛꯀ ꯁꯥꯔꯣꯏ ꯍꯥꯏꯅ ꯆꯠꯈ꯭ꯔꯕꯅꯦꯕ ꯃꯥꯁꯨ
ꯑꯣ ꯑꯥ
ꯃꯉꯥ ꯈꯛꯇ ꯂꯩꯑꯦ ꯅꯪꯉꯣꯟꯗꯁꯨ ꯁꯥꯔꯣꯏ ꯍꯥꯏꯔꯒ ꯆꯠꯈ꯭ꯔꯕꯗꯣ
ꯑꯣ
ꯅꯪꯒꯤ ꯅꯆꯦꯗꯨꯗꯤ ꯑꯥꯏ ꯑꯗꯨꯒꯤ ꯑꯩ ꯅꯣꯛꯅꯤꯡꯕꯗꯣ ꯅ‌ꯣꯑꯣ ꯅꯣꯛꯔꯒ ꯂꯩꯕꯅꯤ ꯉꯁꯤ
ꯑꯩ ꯍꯩꯕꯤꯒꯦ ꯃꯥꯉꯣꯟꯗ
ꯍꯥꯏꯕꯤꯌꯣ ꯑꯥꯏ ꯅꯣꯛꯅꯤꯡꯕ ꯑꯁꯤ
ꯅꯨꯄꯤ ꯊꯤꯒꯦ ꯅꯨꯄꯤ ꯊꯤꯒꯦ ꯍꯥꯏꯅ ꯆꯠꯈ꯭ꯔꯒ ꯀꯣ ꯑꯗꯨ ꯅꯨ ꯅꯪꯒꯤ ꯅꯆ‌ꯦꯕꯨ ꯐꯪꯔꯒ ꯆꯍꯤ ꯀꯌꯥ ꯁꯨꯔꯕ꯭ꯔꯥ ꯍꯥꯏꯔꯒ ꯎꯝ
ꯅꯨꯄꯥꯈꯣꯏꯁꯦ ꯂꯩꯁꯥꯕꯤꯕꯨꯗꯤ ꯁꯥꯅꯤꯡꯕꯅꯦꯍꯦ
ꯑꯍꯣꯏ ꯃꯥꯁꯨ
ꯎ
ꯂꯩꯁꯥꯕꯤꯕꯨ ꯁꯥꯒꯦ ꯍꯥꯏꯅ ꯆꯠꯈ꯭ꯔꯕꯅꯦ ꯎꯝ
ꯀꯌꯥꯃꯨꯛꯁꯨ ꯂꯥꯏꯕꯛ ꯊꯤꯕ꯭ꯔꯥ
ꯑꯁ ꯃꯥꯒꯤ ꯅꯨꯄꯤꯁꯤꯁꯦ ꯌꯥꯝ ꯐꯩ
ꯍꯥ ꯅꯨꯄꯤ ꯅꯨꯄꯤ ꯐꯪꯕ ꯑꯣꯏꯌꯨꯀꯣ ꯍꯥꯏꯕ ꯑꯃꯨꯛꯀ
ꯑꯥ ꯑꯦ ꯍꯣꯏ ꯆꯠꯂꯣ ꯆꯠꯂꯣ ꯅꯨꯄꯤ ꯊꯤꯕ ꯑꯗꯨ ꯑꯩꯉꯣꯟꯗꯒ ꯀꯣꯜ ꯇꯧꯒꯨꯅꯨ ꯍꯥꯏꯔꯒ ꯍꯥꯍꯥ ꯃꯥꯖꯤ ꯆꯠꯈ꯭ꯔꯕꯅꯦꯕ ꯑꯗꯨ ꯃꯇꯝ ꯈꯔ ꯂꯩꯔꯒ ꯑꯃꯨꯛꯀ ꯀꯣꯜ ꯇꯧꯔꯛꯑꯦ ꯀꯩꯁꯤ ꯈꯪꯗꯦ ꯑꯦꯍꯦꯍꯦ
ꯑꯩꯅ ꯅꯪꯒꯤ ꯗꯥꯎꯗꯤ ꯌꯥꯝ ꯐꯔꯦ ꯍꯥꯏꯔꯒ ꯃꯥꯁꯨ ꯅꯣꯛ ꯅꯣꯛꯔꯒ ꯂꯩ ꯑꯗꯨꯒꯀꯣ ꯅꯣꯡꯅꯤꯡꯕ ꯑꯃꯅ ꯑꯩꯈꯣꯏ ꯁꯤꯗ ꯅꯨꯄꯤ ꯂꯩꯑꯦꯗꯅ ꯑꯩꯒ ꯑꯩꯒꯤ ꯏꯆꯦ ꯑꯗꯨꯒ ꯑꯩꯒꯤ ꯑꯥ ꯏꯅꯝꯃ ꯂꯩꯌꯦꯗꯅ ꯑꯩꯈꯣꯏ ꯂꯣꯏꯅꯃꯛ ꯂꯨꯍꯣꯡꯈ꯭ꯔꯕꯅꯤꯅ ꯀꯣ ꯂꯨꯍꯣꯡꯈ꯭ꯔ ꯕ ꯃꯤ ꯉꯥꯛꯇꯅꯦ ꯑꯗꯨ ꯑꯣꯏꯔꯁꯨ ꯋꯥꯔꯤ ꯁꯥꯕ ꯀꯥꯟꯗ ꯑꯁꯤ ꯁꯤꯗ ꯅꯨꯄꯥ ꯍꯧꯖꯤꯛ ꯁꯥꯎꯔꯛꯇ ꯂꯨꯍꯣꯡꯗ꯭ꯔꯤ ꯀꯥꯏꯅ ꯀꯣ ꯅꯨꯞ ꯅꯨꯄꯤ ꯑꯣꯏꯕ ꯁꯥꯔꯒ ꯁꯥꯖꯔ ꯂꯩꯔꯤꯅꯦ
ꯑꯍꯥꯍꯥꯍ
ꯍꯥꯍꯥ ꯅꯪꯃꯛꯁꯨ ꯑꯁ ꯅꯣꯛꯅꯤꯡꯕꯅꯤ ꯑꯥ ꯅꯨ ꯅꯨꯄꯥꯁꯤꯡꯁꯦ ꯅꯨꯄꯤ ꯅꯨꯄꯤ ꯅꯠ ꯇ ꯑ ꯃꯧꯒꯨꯝꯕ ꯑꯩꯈꯣꯏꯒꯨꯝꯕ ꯑꯣꯏꯔꯗꯤ ꯋꯥꯔꯤ ꯁꯥꯅꯤꯡꯗꯕꯗꯣ
ꯑꯥ
ꯏꯀꯥꯏꯕꯒꯨꯝꯕ ꯅꯠꯇ꯭ꯔꯒ ꯀꯔꯤꯅꯣ ꯑꯗꯨꯒꯨꯝꯕ ꯇꯧꯋꯦꯕ ꯑꯗꯨꯒꯤ ꯑꯩꯈꯣꯏꯅ ꯑꯁ ꯆꯍꯤ ꯀ꯭ꯌꯥꯔꯥ ꯍꯥꯏꯔ ꯑꯁ ꯀꯨꯏꯗ꯭ꯔꯤꯗ ꯑꯗꯨꯒꯨꯝꯕ ꯍꯥꯏꯔꯒ ꯀꯣ ꯑꯁ ꯏꯅꯝꯃꯕꯨꯁ ꯁꯨ ꯌꯥꯝ ꯅꯣꯡ ꯅꯣꯛꯅꯤꯡꯕꯅꯤ ꯃꯥꯁꯨ ꯃꯥꯒꯤ ꯃꯆꯥ ꯂꯩ ꯍꯥꯏꯕꯗꯣ ꯍꯥꯏ ꯗ꯭ꯔꯦ ꯍꯧꯖꯤꯛꯀꯥꯟ ꯅꯍꯥꯟꯇꯤ ꯑꯩꯒꯤ ꯏꯆꯥꯁꯤ ꯂꯩꯌꯦ ꯏꯆꯥ ꯑꯍꯨꯝꯅꯦ ꯑꯗꯨꯕꯨ ꯂꯨꯍꯣꯡꯉꯦ ꯑꯗꯨꯒꯨꯝꯕ ꯍꯩ ꯍꯩꯔꯒ ꯃꯥꯁꯦ ꯇꯥꯟꯈ꯭ꯔꯕ ꯍꯧꯖꯤꯛꯀꯥꯟꯗꯤꯀꯣ
ꯎꯝ
ꯃꯥꯒꯤ ꯑꯆꯨꯝꯕ ꯋꯥꯔꯤꯁꯦ ꯇꯥꯟ
ꯍꯨꯍ ꯍꯨꯍ ꯌꯥꯝ ꯅꯣꯛꯅꯤꯡꯉꯦ
ꯋꯥꯔꯤ ꯁꯥꯕꯗꯣ ꯀꯣꯏꯃꯟꯈ꯭ꯔꯕꯒꯤ ꯃꯥꯁꯦ ꯑꯁ ꯑꯁꯤꯒꯨꯝꯕ ꯑꯩꯒꯤ ꯋꯥꯔꯤ ꯑꯩ ꯍꯧꯖꯤꯛꯇꯤ ꯂꯤꯔꯔꯣꯏ ꯍꯥꯏꯔꯒ ꯃꯥꯁꯦ ꯅꯨꯄꯤ ꯁꯥꯔꯒ ꯂꯩꯕ ꯍꯤꯍꯤꯍꯤ
ꯍꯥꯍꯥ
ꯑꯁꯤꯗ ꯂꯩꯕ ꯂꯣꯏꯅꯃꯛ ꯅꯨꯄꯤ ꯁꯥꯕ ꯉꯥꯛꯇꯅꯦ ꯃꯣꯏ ꯍꯣꯏ ꯍꯤꯍꯤ ꯑꯥꯏ ꯅꯣꯛꯅꯤꯡꯉꯦ ꯑꯦ ꯀꯔꯤꯁꯨꯨ ꯀꯥꯏꯔꯣꯏ ꯃꯥꯖꯨ
ꯑꯩꯈꯣꯏꯅ ꯑꯗꯨꯝ ꯇꯧꯔꯒ ꯂꯩꯕꯅꯦ ꯅꯣꯛ ꯅꯧꯔ ꯂꯩꯕ ꯅꯨꯄꯥ ꯑꯃꯕꯨ ꯋꯥꯔꯤ ꯁꯥꯔꯦ ꯍꯥꯏꯔꯗꯤ ꯑꯅꯧꯕ ꯑꯅꯧꯕ ꯏꯁꯇꯣꯔꯤ ꯑꯃ ꯑꯃꯨꯛ ꯂꯥꯛꯀꯅꯤ ꯑꯃꯥꯅ ꯋꯥꯔꯤ ꯁꯥꯅꯤꯡ ꯃꯤ ꯑꯅꯧꯕ ꯏꯁꯇꯣꯔꯤ ꯑꯃꯨꯛꯀ ꯂꯥꯛꯀꯅꯤ ꯑꯁ ꯅꯣꯛꯅꯤꯡꯕꯅꯦ ꯑꯩꯈꯣꯏꯁꯦ
ꯑꯩꯁꯨ ꯁꯥꯕ ꯇꯥꯔꯦ ꯑꯩꯗꯤ ꯑꯩ ꯑꯩꯁꯨ
ꯎꯝ
ꯑꯩꯁꯨ ꯃꯥ ꯃꯥꯟꯕꯅꯦ ꯑꯩꯒꯤ ꯏꯆꯥ ꯑꯅꯤ ꯂꯩꯌꯦ ꯑꯩꯒꯤ ꯑꯁꯨꯃꯥꯏꯟ ꯇꯧꯋꯦ ꯍꯥꯏꯝꯅꯤ ꯂꯥꯁꯇꯗꯤ ꯑꯩꯁꯨ ꯂꯩꯁꯥꯕꯤ ꯑꯣꯟꯒꯅꯤ꯫
ꯋꯥꯔꯤ ꯁꯥꯕ ꯀꯨꯏꯔꯗꯤ ꯂꯩꯁꯥꯕꯤ ꯑꯣꯟꯕꯅꯦ
ꯍꯥꯏꯅꯤꯡꯗ꯭ꯔꯦꯕꯀꯣ ꯑꯗꯨ ꯑꯦꯛꯁꯄ꯭ꯂꯦꯟ ꯇꯧꯇꯧ ꯃꯥꯅ ꯎꯝ ꯈ꯭ꯋꯥꯏꯗꯒꯤ ꯅꯨꯡꯉꯥꯏꯇꯕꯁꯦꯅ ꯃꯥꯅ ꯋꯥꯔꯤ ꯁꯥ ꯁꯥ ꯃꯥꯅ ꯑꯆꯨꯝꯕ ꯑꯗꯨꯝ ꯁꯥ ꯁꯥꯕ ꯀꯥꯟꯗ ꯅꯨꯄꯥ ꯑꯃꯥꯅ ꯑꯁ ꯅꯪ ꯂꯨꯍꯣꯡꯕꯁꯦ ꯇꯨꯃꯤꯟꯅ ꯆꯠꯄ꯭ꯔꯥ ꯅꯠꯇ꯭ꯔꯒ ꯍꯣꯂꯤ ꯃꯦꯔꯦꯖꯀꯨꯝꯕ ꯇꯧꯕ꯭ꯔꯥ ꯍꯥꯏꯕ ꯀꯥꯟꯗ ꯃꯥꯖꯦ
ꯅꯨꯡꯉꯥꯏ ꯇꯕꯀꯣ ꯋꯥꯔꯤ ꯁꯥ ꯁꯥꯔꯒ ꯃꯥꯒꯤ ꯂꯨꯍꯣꯡꯕ ꯃꯇꯝ ꯂꯥꯛꯄ ꯃꯇꯝꯗ ꯃꯥꯁꯦ ꯅꯨꯡꯉꯥꯏꯇꯕꯒꯤ ꯑꯗꯨꯗꯒꯤ ꯃꯥꯁꯦ ꯇꯣꯛꯈ꯭ꯔꯕꯅꯤ ꯑꯁ ꯍꯧꯖꯤꯛꯇꯤ ꯑꯩꯒꯤ ꯋꯥꯔꯤ ꯂꯤꯔꯔꯣꯏ ꯍꯥꯏꯅ ꯀꯣ ꯍꯧꯖꯤꯛꯇꯤ ꯃꯥꯁꯨ ꯀꯥꯟꯅ ꯂꯩꯁꯥꯕꯤ ꯁꯥꯔꯒ ꯋꯥꯔꯤ ꯁꯥꯔ ꯂꯩꯔꯤꯗ꯫
ꯅꯣꯏ ꯅꯣꯏꯒꯤꯁꯦ ꯑꯁꯤ ꯑꯁꯤꯒꯤ ꯋꯥꯔꯤ ꯈꯛ ꯇꯔ ꯑꯣꯏꯔꯝꯒꯅꯤ ꯅꯪ ꯅꯣꯏꯒꯤ ꯃꯐꯝꯗ
ꯑꯣꯏ ꯑꯣꯏ ꯑꯁꯤ ꯋꯥꯔꯤ ꯌꯥꯝ ꯂꯩꯕꯅꯦ ꯑꯩꯈꯣꯏ ꯂꯩꯁꯥꯕꯤ ꯑꯣꯟꯈ꯭ꯔꯕ ꯃꯤ ꯌꯥꯝ ꯂꯩꯕꯅꯤ ꯁꯤꯗ꯫
ꯅꯨꯄꯤ ꯑꯃꯥꯁꯨ ꯑꯁ ꯅꯨꯄꯤ ꯑꯃꯥ ꯑꯝ ꯌꯥꯝ ꯅꯣꯛꯅꯤꯡꯕ ꯑꯃꯥ ꯊꯦꯡꯅꯥꯏꯅꯦꯍꯦ꯫
ꯑꯣ
ꯑꯩꯒꯤ ꯅꯣꯡ ꯆꯨꯃꯟꯕꯒꯤ ꯑꯩꯒꯤ ꯂꯧ ꯆꯠꯄ ꯌꯥ ꯍꯟꯅ ꯍꯥꯏꯌꯦ ꯑꯩ ꯌꯥꯝ ꯅꯣꯛꯅꯤꯡꯉꯦ ꯍꯥꯏꯕꯀꯣ ꯅꯨꯄꯤ ꯑꯝ ꯑꯖꯥꯠꯖꯥꯠ ꯊꯦꯡꯅꯥꯏꯌꯦ ꯑꯩꯁꯨ ꯀꯣ
ꯎꯝ ꯆꯥꯠ ꯆꯥꯠ ꯊꯦꯡꯗꯤ ꯊꯦꯡꯅꯃꯅꯤꯀꯣ ꯃꯤꯁꯦ꯫
ꯅꯣꯏꯗꯤ ꯌꯥꯝ ꯇꯧꯒ꯭ꯔꯝꯕꯅꯤꯅ ꯊꯦꯡꯅꯔꯝꯒꯅꯤ꯫
ꯍꯣꯏ ꯑꯩꯅꯦ ꯍꯩ ꯂꯣꯏꯔꯦ ꯃꯤꯁꯤꯡꯁꯦ
ꯖꯥ ꯖꯥꯠ ꯊꯦꯡꯅꯩꯌꯦ ꯉꯁꯤ ꯉꯁꯤꯁꯨ ꯉꯔꯥꯡꯁꯨ ꯑꯗꯨꯝ ꯊꯦꯡꯅꯥꯏ ꯑꯁꯤꯗꯤ ꯑꯩꯒꯤ ꯏꯆꯦꯒꯤ ꯃꯆꯥꯅꯨꯄꯥꯕꯨꯅꯦ ꯑꯩꯅ ꯈ꯭ꯋꯥꯏꯗꯒꯤ ꯅꯨꯡꯉꯥꯏꯕꯗꯣ
ꯅꯨꯄꯤ ꯊꯤꯕ ꯆꯠꯀꯦ ꯆꯠꯀꯦ ꯍꯥꯏꯔꯒ ꯀꯔꯤ ꯅꯨꯄꯤ ꯊꯤꯒꯅꯤ ꯑꯗꯨꯞ ꯅꯨꯄꯥ ꯉꯥꯛꯇ ꯋꯥꯔꯤ ꯁꯥ ꯁꯥꯔꯒ ꯅꯨꯄꯤ ꯍꯦꯛ ꯊꯦꯡꯅꯕ ꯅꯪꯒꯤ ꯃꯆꯦ ꯑꯣꯏꯔꯝ ꯑꯇꯣꯞꯄꯃꯥ ꯊꯦꯡꯅꯗ꯭ꯔꯤ
ꯑꯁꯦꯡꯕ ꯌꯥꯝ ꯌꯥꯝ ꯅꯣꯛꯅꯤꯡꯉꯦ ꯖꯥꯠ ꯖꯥꯠꯗꯤ ꯊꯦꯡꯅꯔꯕꯅꯦ ꯃꯤꯁꯤꯡꯁꯦ
ꯍꯦꯍꯦꯍꯦ ꯃꯥꯖꯨ ꯀꯣ ꯑꯍꯛ ꯍꯞꯇꯥ ꯑꯃ ꯁꯨꯇꯤ ꯂꯩꯕꯅꯦꯕ ꯑꯗꯨ ꯍꯞꯇꯥ ꯑꯃꯗ ꯋꯥꯔꯤ ꯐꯖꯅ ꯁꯥꯒꯦꯅ ꯇꯧꯅꯦꯕ ꯉꯁꯤ ꯃꯥꯒꯤ ꯂꯥꯁꯅꯦꯕ ꯁꯨꯇꯤꯗꯣ ꯍꯌꯦꯡꯗꯤ ꯑꯃꯨꯛꯀ ꯕꯤꯖꯤ ꯇꯧꯔꯅꯤ ꯃꯥꯁꯦ ꯀ꯭ꯂꯥꯁ ꯍꯧꯔꯅꯤ ꯑꯗꯨꯒꯤ ꯉꯁꯤ ꯃꯥꯒꯤ ꯑꯦꯀꯥꯎꯟ ꯀ꯭ꯂꯣꯖ ꯇꯧꯊꯣꯛꯀꯦ
ꯑꯥ
ꯋꯥꯔꯤ ꯂꯣꯏꯅꯃꯛ ꯁꯥꯒꯦ ꯃꯉꯥ ꯉꯥꯛꯄꯅꯦ ꯑꯗꯨ ꯅꯨꯄꯤ ꯊꯤꯕ ꯆꯠꯈ꯭ꯔꯒꯦ ꯍꯥꯏꯅ ꯆꯠꯈ꯭ꯔꯕꯅꯦꯕ ꯐꯖꯕꯅꯦ
ꯍꯨꯝ ꯑꯩꯒꯤ ꯏꯆꯦꯒꯤꯗꯣ ꯅꯦꯠꯋꯥꯛ ꯅꯨꯡꯉꯥꯏꯕ꯭ꯔꯣꯒꯣ
ꯍꯥ ꯑꯧ
ꯑꯩꯒꯤ ꯏꯆꯦꯗꯣ ꯑꯦꯆꯦ ꯏꯆꯦꯒꯤꯗꯣ ꯅꯦ ꯅꯦꯠꯋꯥꯛ ꯅꯨꯡꯉꯥꯏꯕ꯭ꯔꯥ
ꯅꯨꯡꯉꯥꯏꯌꯦ ꯀꯔꯤꯁꯨ ꯇꯧꯗꯦ
ꯎꯝ
ꯗꯨꯝ ꯑꯩꯈꯣꯏꯒꯨꯝꯅ ꯑꯗꯨꯝ ꯁꯥꯢꯌꯦ
ꯑꯩ ꯇꯧꯕ ꯃꯇꯝꯗꯗꯤ ꯅꯨꯡꯉꯥꯏꯇꯕꯀꯣ
ꯑꯣ ꯑꯩꯁꯨ ꯃꯥꯒꯤ ꯅꯦꯠꯋꯥꯛ ꯅꯨꯡꯉꯥꯏꯔꯣꯏꯔꯅ ꯈꯟꯕꯅꯦ ꯀꯗꯥꯏ ꯂꯩꯕ꯭ꯔꯥ ꯍꯥꯏꯔꯒ ꯈꯨꯟꯗ ꯂꯩꯌꯦ ꯍꯥꯏꯕꯒꯤ ꯑꯗꯨ ꯋꯥꯔꯤ ꯁꯥꯕ ꯀꯥꯟꯗ ꯀꯔꯤꯁꯨ ꯀꯥꯏꯅ ꯀꯥꯢꯗꯦ ꯑꯗꯨꯝ ꯂꯣꯏꯕꯐꯥꯎ ꯁꯥꯟꯅꯩ
ꯇꯝꯗꯗꯤ ꯅꯦ ꯅꯦꯠꯋꯥꯛ ꯅꯨꯡꯉꯥꯏꯇꯕ
ꯎꯝ ꯑꯁꯤꯁꯨ ꯑꯁꯤꯅꯁꯨ ꯃꯇꯝ ꯃꯇꯝ ꯂꯩꯕꯅꯦ ꯀꯣꯜ ꯇꯧꯕ ꯐꯕ ꯃꯇꯝ ꯀꯣ ꯅꯦꯠꯋꯥꯛ ꯐꯔꯁꯨ ꯐꯠꯇ꯭ꯔꯁꯨ
ꯅꯨꯡꯗꯥꯡꯁꯦ ꯅꯨꯡꯉꯥꯏꯕ ꯃꯥꯜꯂꯦ
ꯑꯥ ꯅꯨꯡꯗꯥꯡ ꯑꯁꯤꯒꯨꯝꯕ ꯃꯇꯝꯗ ꯅꯨꯡꯉꯥꯏꯕꯅꯦ ꯑꯗꯨ ꯑꯣꯏꯔꯁꯨ ꯑꯩꯁꯨ ꯇꯨꯝꯅꯤꯡꯃꯟꯕꯒꯤ ꯍꯣꯢ ꯏꯂꯦꯚꯦꯟꯒꯨꯝꯕ ꯇꯥꯔꯗꯤꯀꯣ ꯇꯨꯝꯅꯤꯡꯕꯅ ꯋꯥꯔꯤ ꯁꯥꯕ ꯅꯨꯡꯉꯥꯏꯇꯦ ꯉꯔꯥꯡꯁꯨ ꯏꯂꯚꯦꯟꯒꯨꯝꯕ ꯑꯗ ꯑꯩꯒꯤ ꯏꯃꯥꯟꯅꯕꯤ ꯀꯣꯜ ꯇꯧꯔꯛꯄꯅꯦꯕ